ꯇꯥꯏꯌꯦ
ꯇꯥꯔꯕ‌ꯧ ꯏꯆ‌ꯦ ꯃꯥ
ꯇꯥꯔꯦ ꯇꯥꯔꯦ
ꯍꯜꯂꯣ
ꯍꯜꯂꯣ ꯇꯥꯏꯌꯦ
ꯇꯥꯔꯕꯣ
ꯎꯝ
ꯇꯔꯕꯣ
ꯇꯥꯏꯌꯦ
ꯄꯠ ꯄꯠ ꯇꯠꯂꯤꯁꯦ ꯀꯩꯗꯣꯏꯅꯣ ꯈꯪꯗꯦ ꯎ ꯍꯜꯂꯣ
ꯍꯜꯂꯣ ꯇꯥꯏꯌ‌ꯦ
ꯇꯥꯕꯔꯣ
ꯇꯥꯏꯌꯦ ꯑꯉꯥꯡ
ꯍꯜꯂꯣ
ꯍꯜꯂꯣ
ꯅꯪꯒꯤꯗꯣ ꯑꯃꯨꯛꯇꯪ ꯔꯤꯐ꯭ꯔꯦꯁ ꯇꯧꯊꯣꯛꯎꯅꯦ ꯑꯩꯒꯤꯖꯨ ꯑꯝꯇ ꯇꯧꯒꯦ ꯍꯣꯏ ꯈꯥꯟꯒꯦꯇ